ꯍꯜꯂꯣ
ꯑꯣ
ꯕꯥꯏꯛꯀꯩꯗꯧꯔꯃꯤꯅꯣ
ꯁꯨꯝ ꯂꯩꯔꯝꯃꯦ ꯅꯪꯗꯤ ꯀꯩꯧꯔꯦ ꯆꯅꯥꯅꯥꯎ ꯂꯥꯛꯑꯣ ꯍꯥꯏ ꯆꯠꯇꯦ ꯀꯩꯗꯅꯣ ꯑꯣ ꯆꯥꯏ ꯊꯥꯏ ꯆꯥꯕꯣ
ꯚꯏ ꯆꯥꯁꯤ ꯑꯁ ꯈꯪꯗꯦ ꯁ ꯁꯥꯥ ꯄꯁꯅ ꯁꯇꯥꯔꯅꯤꯡ ꯊ ꯏꯪꯕ ꯏꯐꯥꯎꯕ ꯐꯥꯎꯗ꯭ꯔꯦ ꯑꯗꯣ ꯚꯥꯏꯗꯤ ꯀꯃꯥꯏꯅ ꯇꯧꯒꯦꯦ ꯆꯥꯏ ꯏꯁꯤꯡ ꯎꯅꯔꯕ ꯍꯥꯏꯁꯦ
ꯑꯪ ꯆꯔꯦꯈꯣꯏꯕꯗꯤ
ꯇꯧꯔꯝꯁꯤꯗꯤ
ꯈꯥꯃꯦꯟꯁꯤ ꯊꯣꯡꯕ ꯑꯃꯅꯦ ꯎ ꯃꯣꯔꯣꯛ ꯃꯦꯠꯄ ꯑꯃꯅꯦ ꯆꯝꯐꯨꯠ ꯑꯃꯅꯦ
ꯑꯁ ꯑꯍꯥꯎ ꯃꯊꯦꯜ ꯉꯥꯛꯇꯣꯏꯒꯤꯗꯤ ꯇꯧꯔ ꯑꯃ ꯇꯧꯔꯦꯗ ꯉꯁꯤꯗꯤ
ꯑꯪ ꯅꯣꯏꯗꯤꯀꯩ ꯇꯧꯔ
ꯑꯁ ꯑꯩꯈꯣꯏꯗꯤ ꯀꯩꯅꯣ ꯁꯧꯒ꯭ꯔꯤ ꯃꯅꯥꯗꯣ ꯑꯗꯨꯃ ꯊꯣꯡꯈ꯭ꯔꯦ ꯑꯩꯈꯣꯏ ꯃꯥꯅ ꯊꯣꯡꯉꯝꯃꯦ ꯑꯗꯩ ꯀꯥꯡꯉꯧ ꯑꯃ ꯉꯧꯔ ꯃꯣꯔꯣꯛ ꯃꯦꯠꯄ ꯑꯃꯒ ꯇꯧꯔꯝꯃꯦ ꯑꯗꯨꯃꯥꯏꯅ
ꯑꯁ ꯑꯗꯨꯅ ꯑꯗꯨꯝ ꯍꯦꯟꯅ ꯍꯥꯎꯅꯤꯗ
ꯚꯥꯏ ꯍꯣꯏ ꯈꯥꯃꯦꯟꯁꯤꯟꯁꯤꯅ ꯍꯥꯎꯗꯣꯏꯅꯦ
ꯑꯁ ꯑꯗꯤ ꯆꯥꯁ ꯂꯥꯎꯅ
ꯅꯣꯡꯃ ꯍꯌꯦꯡ ꯑꯣꯏꯔꯁꯨ ꯂꯥꯛꯇꯦꯅ ꯑꯗꯨ ꯍꯦꯛꯇ ꯊꯣꯡꯉꯒ ꯆꯥꯃꯤꯟꯅꯁꯦ
ꯑꯦ ꯍꯌꯦꯡ ꯑꯗꯨꯗꯤ ꯍꯌꯦꯡ ꯅꯪ ꯂꯥꯛꯑꯣ ꯑꯩꯈꯣꯏ ꯑꯩꯈꯣꯏꯗ ꯆꯥꯛ ꯍꯥꯞꯄꯝꯃꯒꯦ ꯑꯗꯨꯗꯤ
ꯍꯣꯏ ꯌꯥꯏ ꯚꯥꯏ ꯑꯗꯨ ꯚꯥꯏ ꯍꯣꯏ ꯀꯥꯏ ꯀꯥꯏ ꯆꯠꯀꯦ ꯇꯧꯔꯝꯃꯤꯅꯣ ꯑꯗꯨꯝ ꯅꯠꯇ꯭ꯔ ꯌꯨꯝꯗ ꯁꯨꯝ ꯂꯩꯔꯝꯃꯤꯔꯣ
ꯑꯩꯁꯤ ꯁꯨꯝ ꯉꯥꯏꯍꯥꯛ ꯁꯨꯝ ꯆꯠꯊꯣꯛꯎꯁꯤꯔꯅ ꯇꯧꯔꯝꯕꯅꯦ ꯑꯗꯨ ꯁꯥꯃꯟꯕꯁꯤꯗꯕ ꯑꯗꯨꯝ ꯆꯠꯐꯝꯁꯤ ꯍꯥꯏꯗꯤ ꯆꯠꯄꯁꯤ ꯁꯥꯃꯟꯕꯅꯤꯅ ꯆꯠꯄ ꯉꯝꯗ ꯁꯥꯕꯗꯣ ꯈꯥꯡꯕꯁꯨ ꯌꯥꯝ ꯋꯥꯏꯑꯦꯕ ꯑꯗꯨꯅ ꯑꯩ ꯁꯨꯝ ꯉꯥꯏꯍꯥꯛ ꯁꯨꯝ ꯁꯤ ꯄꯝꯕꯅꯦ ꯑꯗꯩ ꯍꯥꯏꯗꯤ ꯀꯩꯅꯣꯝꯃ ꯆꯥꯁꯤꯔꯥꯅ ꯍꯥꯏꯗꯤ ꯍꯩꯒꯨꯝꯕ ꯀꯩꯒꯨꯝꯕ ꯈꯔ ꯆꯥꯁꯤꯔꯥꯅ ꯁꯨꯝ ꯌꯦꯡꯉꯝꯕ
ꯑꯁ ꯚꯥꯏꯗꯤ ꯁꯥꯒꯠꯂꯛꯄꯅꯤꯅ ꯍꯩꯔꯥ ꯑꯁꯪꯕ ꯀꯩꯀꯥꯁꯤꯦ ꯑꯗꯨꯨꯝ ꯆꯥꯅꯤꯡꯉꯦꯅꯦ ꯑꯗꯨꯝ ꯊꯦꯡꯅꯔꯛꯄꯁꯤꯗ ꯀꯩꯅꯣ ꯕꯥ ꯍ ꯍꯩꯅꯧ ꯃꯄꯥꯟꯗꯕ꯭ꯔꯣ
ꯍꯩꯅꯧꯖꯤ ꯄꯥꯟꯗꯦ ꯂꯩꯔ ꯑꯣꯏꯅ ꯆꯥꯔꯦ ꯑꯩꯈꯣꯏ ꯑꯥ ꯂꯧꯗꯕꯨꯗꯤ ꯊꯥꯕꯅꯦ ꯑꯗꯨ ꯄꯥꯟꯗ꯭ꯔꯦ ꯀꯩ ꯑꯁ ꯍꯥꯏꯗꯤ ꯅꯣꯏꯗ ꯑꯣꯏꯅ ꯂꯥꯛꯑꯒ ꯆꯥꯕꯅ ꯐꯔꯅꯤꯅꯦ
ꯌꯥꯏ ꯆꯥꯁꯦ ꯐꯖꯅ ꯀꯩꯅꯣꯗ ꯁꯤꯠꯂꯕ ꯁꯤꯡꯁꯤꯠꯇ ꯁꯤꯠꯂꯕ ꯑꯗꯨꯒ ꯀꯩꯅꯣꯒ ꯍꯣꯏ ꯃꯣꯔ ꯑ ꯇꯦꯛꯄꯒ ꯇꯧꯔꯒ ꯅꯨꯡꯁꯤꯗꯥꯛꯀ ꯍꯥꯞꯄ ꯃꯦꯠꯄꯤꯗꯣ ꯑꯁ ꯇꯤꯟꯕꯨ ꯆꯨꯃꯤꯗ
ꯁꯤꯕꯨ ꯇꯔꯕꯨꯨꯖ ꯆꯥꯐꯝ ꯃꯤꯅꯒ ꯌꯥꯝ ꯆꯠꯅꯕꯗꯣ ꯃꯐꯝꯗꯨ ꯀꯥꯎꯏꯗꯅꯣ ꯈꯪꯕ꯭ꯔꯣ
ꯈꯪꯉꯦ ꯑꯗꯣ ꯑꯁꯣꯝ ꯃꯈꯥꯔꯣꯝꯗꯅꯦ
ꯀꯇꯔꯕꯨꯖꯒ ꯆꯥꯅꯤꯇꯕꯔꯣ
ꯆꯥꯅꯤꯡꯉꯤꯅꯤꯅꯦ ꯆꯥꯅꯤꯡꯉꯤꯅꯤꯅꯦ ꯁꯥꯕꯁꯤꯗ ꯆꯥꯏ ꯑꯁꯤ ꯉꯝꯗꯗꯅ ꯁꯨꯝ ꯂꯩꯔꯝꯕꯅꯤ ꯏꯊꯟꯗꯒ ꯑꯣꯏꯔꯦ ꯅꯪꯅ ꯍꯧꯔꯛꯄꯗꯣ ꯐꯅ ꯌꯥꯝ ꯐꯔꯦ ꯍꯌꯦꯡꯂ ꯀꯩꯅꯇꯣꯛ ꯆꯠꯂ ꯆꯥꯔꯣꯗꯣꯅꯤ ꯍꯛꯆꯤꯛ ꯂꯥꯡꯅ
ꯑꯁ ꯑꯗꯨꯅꯤ ꯚꯥꯏ ꯌꯨꯝ ꯅꯨꯡꯉꯥꯏꯗꯧꯉꯂꯤꯅ ꯑꯗꯨ ꯚꯥꯏ ꯍꯣꯏ ꯀꯩꯅꯣ ꯑꯥꯒꯤ ꯍꯤꯡꯒꯣꯜꯗꯨꯕꯨ ꯂꯧꯗꯨꯕꯨ ꯀꯩꯀꯩ ꯀꯛ ꯊꯥꯔꯤꯅꯣ ꯍꯧꯖꯤꯛꯁꯦ
ꯑꯁ ꯍꯧꯖꯤꯛꯁꯦ ꯀꯦꯝ ꯊꯥꯗ꯭ꯔꯦ ꯍꯥꯏꯗꯤ ꯊꯥꯕ ꯍꯥꯏ ꯐꯧ ꯃꯇꯝ ꯑꯣꯏꯔꯛꯑꯕꯅꯤꯅ ꯐꯧ ꯊꯥꯅꯕ ꯀꯩꯀꯩ ꯁꯦꯝꯖꯤꯟꯕꯕꯨꯗꯤ ꯍꯧꯔꯛꯦ ꯑꯗꯨꯒ ꯅꯥꯀꯜ ꯅꯥꯀꯜ ꯂꯣꯝꯁꯤ ꯑꯩꯈꯣꯏ ꯀꯩꯅꯣ ꯁꯦꯝꯃꯦꯕ ꯍꯤꯡꯒꯣꯜ ꯃꯆꯥ ꯇꯞꯅꯥ ꯑꯃꯥ ꯁꯦꯝꯃꯦꯕ ꯑꯗꯨꯕꯨꯗꯤ ꯌꯦꯟꯦꯝ ꯀꯩ ꯀꯩ ꯑꯗꯒꯤ ꯑꯋꯥꯠ ꯒꯨꯝꯕ ꯑꯗꯒꯤ ꯍꯩꯅꯧꯒꯨꯝꯕ ꯆꯝꯄ꯭ꯔꯥꯒꯨꯝꯕꯗꯤ ꯊꯥꯏꯌꯦꯕ ꯑꯗꯨꯒ ꯃꯄꯥꯟ ꯋꯥꯏꯗꯅ ꯑꯃꯨꯛ ꯌꯥꯏꯉꯪꯒꯨꯝꯕ ꯁꯤꯡꯒꯨꯝꯕ ꯑꯣꯏꯅ ꯑꯗꯨꯃꯥꯏꯅ ꯊꯥꯏ ꯑꯗꯣ ꯆꯠꯄꯗꯣ ꯊꯣꯏꯅ ꯉꯝꯗꯕꯅꯤꯅ ꯑꯗꯨꯃꯥꯏꯅ ꯌꯥꯝ ꯍꯥꯏꯗꯤ ꯎꯝ ꯁꯦꯕꯥ ꯆꯪꯉꯣꯏꯗꯕꯗꯣ ꯑꯗꯨꯝꯕ ꯑꯣꯏꯅ ꯊꯥꯕ ꯑꯗꯩ
ꯑꯁ ꯚꯥꯏ ꯍꯣꯏꯗꯤ ꯀꯥꯟꯅꯕ ꯄꯣꯠ ꯉꯥꯛꯇꯅꯤ ꯊꯥꯔꯤꯁꯦ
ꯅꯣꯏ ꯍꯤꯡꯒꯣꯅꯗꯥꯕꯨ ꯀꯩ ꯀꯩ ꯊꯥꯔꯤꯝ
ꯑꯁ ꯑꯩꯈꯣꯏꯁꯨ ꯑꯁꯤꯗ ꯈꯪꯗꯦ ꯍꯋꯥꯏ ꯑꯁꯥꯡꯕꯤ ꯈꯔ ꯍꯧꯔꯦ ꯑꯗꯒꯤ ꯕꯦꯂꯦꯟꯗ꯭ꯔꯤ ꯈꯔ ꯊꯥ ꯈꯥꯃꯦꯟꯁꯤꯟ ꯈꯔꯁꯨ ꯍꯧꯔꯤ ꯑꯁꯨꯃꯥꯏꯅ ꯇꯧꯔꯦ ꯑꯁ ꯁꯥꯒꯠꯂꯛꯄꯅꯤꯅ ꯑꯁꯤꯟ ꯑꯔꯥꯛꯀꯨꯝꯕꯁꯦ ꯁꯨꯝ ꯆꯝꯊꯣꯡꯒꯨꯝꯕ ꯑꯁꯤꯟꯕ ꯊꯣꯡꯕꯒꯨꯝꯕ ꯑꯁꯨꯝꯕꯁꯦ ꯆꯥꯅꯤꯡꯉꯦꯗꯣ
ꯎꯝ ꯑꯗ ꯃꯣꯔꯣꯛ ꯁꯥꯕꯒꯨꯝꯕ ꯊꯥꯎꯁꯤꯗꯤ ꯀꯩꯝ ꯆꯥꯅꯤꯡꯗ꯭ꯔꯦꯍꯦ
ꯑꯁ ꯕꯥꯏꯉꯤꯠ ꯀꯩꯅꯣꯝ ꯄꯜꯂꯛ ꯈꯩꯕꯥ ꯑꯩ ꯌꯦꯟꯗꯝ ꯄꯥꯂꯛꯈꯤꯕꯗꯨ ꯈꯪꯅꯤꯡ ꯅꯤꯡꯁꯤꯡꯉꯛꯏꯅꯦ ꯌꯦꯗꯦꯝ ꯑꯁ ꯁꯥꯡꯅꯥ ꯁꯥꯡꯅꯥ ꯁꯣꯏꯔꯒ ꯁꯤꯡꯖꯨ
ꯎꯝ ꯎꯝ ꯃꯥꯡ ꯀꯟꯒꯨꯝꯕ ꯁꯨꯒꯥꯏꯔꯒ ꯍꯥꯞꯄꯒ ꯆꯥꯒꯦ ꯈꯜꯂꯝꯕꯅꯦ ꯑꯗꯨ ꯍꯌꯦꯡꯡꯂꯥ ꯍꯥꯡꯆꯤꯠꯂꯥ ꯑꯃ ꯏꯅꯝꯅꯀꯤ ꯎꯔꯕ ꯑꯗꯨꯒꯥ ꯁꯤꯡꯖꯨꯄꯥꯥꯟ ꯁꯨꯔ ꯆꯥꯥꯁꯦ ꯅꯣꯏ ꯂꯥꯛ ꯀꯦ ꯑꯗꯨꯒ ꯆꯥꯁꯤ
ꯌꯥꯏ ꯆꯥꯊꯁꯤ ꯚꯏ ꯑꯁ ꯑꯩꯗꯤ ꯅꯪ ꯄꯜꯂꯛꯄꯗ ꯈꯪꯆꯥꯥ ꯆꯥꯅꯤꯡꯈ꯭ꯔꯦꯅ
ꯆꯥꯔ ꯂꯣꯏꯔ ꯀꯅꯣ ꯑꯗꯨꯏꯕꯨ
ꯍꯥꯎꯕꯅꯤ ꯀꯩꯅꯣꯅꯦ ꯚꯥꯏ ꯀꯩꯅꯣ ꯅꯣꯏ ꯌꯦꯟꯗꯦꯝ ꯍꯧꯎꯔꯝꯅꯤꯅ ꯆꯝꯊꯣꯡꯒ ꯆꯥꯗ꯭ꯔꯕꯣ ꯌꯦꯟꯗꯦꯝꯗꯣ
ꯌꯦꯟꯗꯦꯝꯗꯣ ꯆꯥꯏ ꯆꯥꯗꯧꯕꯗꯣ ꯀꯩꯅꯣ ꯇꯧꯋꯦꯕ ꯂꯧꯗꯨ ꯊꯣꯏꯅ ꯆꯠꯄꯁꯤ ꯐꯪꯗ꯭ꯔꯦꯕ ꯍꯧꯇꯨ ꯑꯣꯏꯅꯥ ꯍꯦꯛꯇꯕ ꯑꯄꯥꯗꯤ ꯃꯌꯥꯝ ꯄꯥꯜꯂꯝꯅꯤ ꯑꯗꯨ ꯆꯠꯄ ꯐꯪꯗꯝꯅꯤꯅ ꯍꯦꯛꯇ꯭ꯔꯦ ꯑꯗꯨꯅ ꯁ꯭ꯋꯥꯏ ꯍꯧꯖꯤꯛꯇꯤ ꯍꯧꯖꯤꯛꯅ ꯑꯃꯨꯛ ꯀꯩꯅꯣ ꯃꯇꯝ ꯑꯣꯏꯔꯦꯗꯣ ꯍꯋꯥꯏ ꯑꯁ ꯊꯥꯡꯕꯤ ꯄꯨꯡ ꯍꯋꯥꯏ ꯃꯇꯝꯅꯤꯅꯥꯕꯥ ꯑꯗꯨꯝꯕꯅꯤ ꯑꯣꯏꯅꯥ ꯆꯥꯔ ꯂꯩꯔꯤꯁꯤ ꯑꯁ ꯄꯣꯡ ꯍꯋꯥꯏ ꯑꯗꯗꯤ ꯍꯋꯥꯏ ꯑꯁꯥꯡꯕꯤ ꯆꯝꯊꯣꯡꯁꯤ ꯐꯥꯖꯅ ꯇꯣꯏꯔꯦꯍꯦ
ꯑꯁ ꯏ ꯑꯗꯨꯣꯍ ꯁꯥꯡ ꯍꯣꯠꯅꯕꯅꯤ ꯍꯛꯆꯥꯡ ꯐꯅꯕꯅꯦꯕꯗꯣ
ꯑꯁ ꯁꯤ ꯁꯤꯡꯖꯨ ꯑꯃꯨꯛ ꯆꯥꯅꯤ ꯍꯋꯥꯏ ꯑꯁꯥꯡꯕꯤ ꯍꯋꯥꯏ ꯑꯁꯥꯡꯕꯤ ꯁꯤꯡꯖꯨ ꯑꯃꯨꯛ ꯆꯥꯅꯤ ꯑꯗꯩꯗꯤ ꯑꯃꯨꯛ ꯑꯃꯨꯛ ꯏꯔꯣꯟꯅꯤ ꯑꯗꯩ ꯑꯃꯨꯛ ꯆꯝꯊꯣꯡ ꯑꯃꯨꯛ ꯆꯥꯅꯤ ꯑꯗꯨꯅꯤ ꯍꯋꯥꯏ ꯑꯁꯥꯡꯏꯗꯅꯤ ꯇꯧꯔ ꯂꯩꯁꯦ ꯀꯥꯔꯥꯏꯗꯩ ꯍꯧꯖꯤꯛꯇꯤ
ꯑꯁ ꯃꯣꯔꯣꯡ ꯃꯦꯠꯄꯗ ꯍꯋꯥꯏ ꯑꯁꯥꯡꯕꯗꯨꯅ ꯄꯦꯛ ꯄꯦꯛ ꯊꯦꯠꯂꯒ ꯀꯣꯟꯅ ꯆꯥꯕꯗꯨꯗꯤ ꯑꯁ
ꯍꯥꯋꯎ ꯎꯝ ꯑꯗꯩ ꯅꯣꯏ ꯍꯩꯅꯧ ꯀꯩꯀꯩꯗꯤ ꯀꯌꯥꯝ ꯄꯥꯜꯂꯤꯅꯣ
ꯑꯗꯨꯝ ꯈꯔ ꯄꯥꯜꯂꯦ ꯍꯥꯏꯇꯥꯔꯦ
ꯅꯍꯥꯟ ꯅꯣꯡ ꯇꯥꯈꯤꯕꯩ ꯈꯣꯠꯈꯤꯕꯩꯗꯤ ꯀꯩꯝ ꯇꯧꯍꯧꯗ꯭ꯔꯕ
ꯑꯁ ꯀꯥꯏꯗꯣꯏꯅꯣꯗ ꯍꯩꯅꯧ ꯃꯄꯥꯟ ꯌꯥꯝ ꯁꯥꯕꯅꯦ ꯑꯗꯣ ꯂꯦꯟ ꯇꯥꯈꯤꯕꯗꯨꯅ ꯃꯄꯥꯟ ꯂꯣꯏ ꯐꯨꯊꯈ꯭ꯔꯦ ꯄꯨꯔ ꯂꯣꯏ ꯀꯦꯟꯈꯤ ꯂꯩꯔꯦ ꯑꯌꯥꯝꯕ ꯈꯔ ꯈꯔ ꯄꯥꯜꯍꯧꯕ ꯑꯗꯨ ꯈꯛꯇꯅꯤ
ꯑꯗꯨꯗ ꯑꯩꯅ ꯍꯩꯀ꯭ꯔꯨꯒ ꯄꯥꯟꯕꯗꯨꯗꯤ ꯀꯃꯥꯏꯅ ꯇꯧꯒ
ꯑꯁ ꯚꯥꯏ ꯍꯩꯀꯨꯒꯥꯗꯨꯗꯤ ꯎꯕꯨ ꯎꯈꯤꯗ꯭ꯔꯦꯗ ꯃꯄꯥꯟ ꯑꯃꯐꯥꯎ ꯅꯥꯁꯤꯕꯨ ꯇꯝꯈꯤꯗ꯭ꯔꯕ ꯈꯪꯗꯦ
ꯑꯁ ꯑꯩꯈꯣꯏꯁꯨꯅ ꯊꯥꯐꯝ ꯂꯩꯇꯦ ꯂꯩꯇꯦ ꯇꯦꯅ ꯇꯧꯔ ꯊꯥꯐꯝꯗꯣ ꯑꯃꯈꯛꯇꯪ ꯑꯁꯤꯁꯤ ꯀꯩꯅꯣ ꯒꯦꯠꯂꯥꯏꯗ ꯍꯩꯅꯎ ꯄꯥꯝꯕꯤ ꯑꯃꯈꯛꯇꯪ ꯊꯥꯖꯕꯅꯦ ꯑꯗꯨꯕꯨ ꯍꯟꯗꯛꯀꯤ ꯅꯣꯡꯒꯤ ꯂꯦꯟꯗꯨ ꯂꯣꯏ ꯐꯨꯗꯈꯤꯗꯅ ꯑꯃꯐꯥꯎ ꯄꯥꯜ ꯍꯧꯗꯕꯩ ꯋꯥꯅꯤꯗ ꯐꯅꯌꯥꯝ ꯑꯃ ꯃꯄꯥꯟꯗꯤ ꯁꯥꯖꯕꯅꯦ ꯑꯗꯨ ꯄꯥꯜꯍꯧꯗ꯭ꯔꯦ ꯑꯃꯐꯥꯎ
ꯃꯄꯥꯔꯤꯁꯤ ꯏꯆꯁꯤꯡ ꯆꯥꯕ ꯌꯥꯏ ꯁꯤ ꯆꯥꯃꯤꯟꯅꯁꯤꯅ ꯀꯥꯏꯗꯩ ꯍꯩꯅꯧ ꯑꯃꯨꯟꯕꯗꯨ ꯆꯥꯅꯤꯡꯉꯦꯗꯅ ꯕꯖꯥꯔꯗꯩꯒ ꯂꯩꯔꯨ ꯌꯥꯕ ꯖꯥꯠꯅꯠꯇꯦꯅ ꯍꯥꯏꯗꯤ ꯃꯣꯏ ꯕꯖꯥꯔꯗ ꯌꯣꯟꯕꯁꯦ ꯁꯛ ꯐꯖꯕꯁꯤ ꯆꯥꯗꯕ ꯍꯦꯛꯇ ꯀꯤꯑꯕ ꯀꯦꯃꯤꯀꯦꯜ ꯀꯌꯥ ꯌꯥꯝ ꯍꯥꯞꯄꯝꯗꯣꯏꯅꯣ ꯇ ꯃꯥꯟꯕ
ꯍꯣꯏꯌꯦ ꯂꯐꯣꯏ ꯐꯥꯎꯕ ꯀꯩꯅꯣꯗ ꯐꯤ ꯑꯃꯗ ꯂꯨꯞꯄꯒ ꯃꯆꯨꯜꯂꯤꯅꯦ ꯑꯗꯨ ꯎꯕꯗ ꯑꯩꯈꯣꯏꯗꯤ ꯆꯥꯗꯧ ꯀꯤꯖꯔꯦ ꯕꯖꯥꯔꯒꯤ ꯑꯣꯏꯕ ꯄꯣꯠꯀꯁꯤ
ꯑꯗꯨꯅꯦꯕ ꯑꯁ ꯑꯗꯨꯅ ꯌꯨꯝꯗ ꯍꯩꯅꯧ ꯃꯨꯟꯕ ꯉꯥꯏꯕ꯭ꯔ ꯍꯥꯏꯕꯨ ꯇꯤꯟꯅ ꯑꯃꯨꯛ ꯂꯣꯏꯅ ꯆꯥꯊꯣꯛ ꯒ꯭ꯌꯥꯟ ꯉꯛ ꯇꯥꯗꯦꯗ ꯇꯧꯔꯤꯁꯦ
ꯎꯝ ꯑꯗꯨ ꯀꯩꯅꯣ ꯇꯧꯔꯣ ꯇꯤꯟ ꯆꯥꯗ꯭ꯔꯤꯀꯥꯟꯗ ꯁꯪꯂꯤ ꯁꯪꯂꯤꯗ꯭ꯔꯤꯀꯥꯟꯗ ꯍꯦꯛ ꯑꯣ ꯑꯗꯨꯒ ꯑꯣꯝꯃꯒ ꯊꯝꯃꯗꯅ
ꯑꯗꯨꯃꯥꯏꯅ ꯇꯧꯁꯤ꯭ꯔꯥ ꯈꯜꯂꯤꯅꯦ ꯕꯚ
ꯑ ꯈꯔ ꯃꯄꯨꯡ ꯐꯥꯅ ꯆꯥꯎꯔꯛꯄꯗꯣ ꯃꯄꯨꯡ ꯐꯥꯅ ꯆꯥꯎꯔꯕ ꯃꯈꯩꯗꯣ ꯑꯗꯨ ꯁꯨꯝ ꯍꯦꯛꯑꯣ ꯑꯗꯨꯒ ꯀꯩꯅꯣꯝ ꯇꯧꯔ ꯍꯥꯏꯗꯤ ꯐꯤꯒꯨꯝꯕꯅ ꯌꯣꯝꯁꯤꯜꯂꯛ ꯑꯣꯝꯃꯒ ꯊꯝꯕꯗ ꯑꯗꯨꯃꯥꯏꯅ ꯇꯧꯔꯒ ꯃꯨꯜꯍꯜꯂ ꯑꯗꯨꯝ ꯍꯩꯅꯧ ꯍꯥꯏꯁꯤꯗꯤ ꯑꯗꯨꯝ ꯍꯩꯅꯧ ꯍꯥꯏꯁꯤꯗꯤ ꯑꯗꯨꯝ ꯇꯤꯟ ꯌꯥꯝ ꯆꯥꯛꯂꯝꯟꯕꯅꯦꯕ ꯍꯥꯎꯕ ꯄꯣꯠꯅꯦ ꯇꯤꯟꯟꯅꯁꯨ ꯈꯔ ꯄꯥꯝꯕꯖꯥꯅꯤ
ꯎꯝ ꯍꯣꯏ ꯊꯨꯝꯕꯗꯨꯗ ꯃꯣꯏ
ꯑ ꯑꯗꯨꯃꯥꯏ ꯑꯗꯨꯃꯥꯏꯅ ꯍꯦꯛꯑꯒ ꯑꯣꯏꯅ ꯍ ꯏꯩꯅꯧꯗꯤ ꯑꯩꯈꯣꯏ ꯀꯩꯅꯣꯒꯨꯝꯕꯁꯦ ꯌꯦꯂꯣ ꯆꯪꯅꯤ ꯆꯪꯅꯤ ꯇꯧꯔꯛꯄꯗꯣ ꯑꯗꯨꯅ ꯌꯥꯝꯅ ꯊꯥꯎ ꯃꯦꯠꯂꯒ ꯆꯥꯕꯗ ꯌꯥꯝ ꯁꯪꯕꯗꯁꯨ ꯆꯥꯅꯤꯡꯉꯤ ꯇꯦꯕ
ꯍꯣꯏ ꯌꯥ ꯀꯩ ꯀꯨꯝꯃꯦ
ꯎꯝ ꯃꯨꯜꯂꯤ ꯃꯨꯜꯂꯤ ꯇꯧꯔꯛꯄꯒꯤ ꯌꯦꯂꯣ ꯆꯪꯕ ꯍꯧꯔꯛꯄ ꯑꯗꯨꯅꯦ ꯌꯥꯝ ꯍꯥꯎꯔꯤꯁꯤꯅ
ꯎꯝ ꯄꯥꯟ ꯁꯥꯕ ꯃꯇꯝꯗꯣ ꯅ ꯚꯥꯏꯅ ꯑꯍꯥꯎ ꯑꯍꯥꯎꯕ ꯍꯥꯏ ꯅꯨꯡꯁꯥ ꯁꯥꯒꯠꯂꯛꯄ ꯃꯇꯝꯁꯤꯗ ꯑꯁꯥꯕ ꯑꯁꯤ ꯑꯁꯤꯟꯕ ꯀꯌꯥ ꯄꯪꯄꯗ ꯄꯟꯁꯤꯜꯂꯛꯇꯅ
ꯅꯪ ꯍꯧꯖꯤ ꯄꯥꯎꯆꯥꯛ ꯆꯥꯗ꯭ꯔꯤꯗꯨꯕꯨ ꯀꯩꯅꯣ
ꯑꯁ ꯚꯥꯏ ꯏꯁꯤꯡ ꯑꯣꯏꯅ ꯊꯛꯆꯤꯟꯈꯔꯦꯅ ꯁꯥꯒꯠꯂꯛꯄꯗ ꯈꯪꯗꯦ ꯁꯥꯒꯠꯂꯛꯄꯁꯗ ꯏꯁꯤꯡ ꯁꯨꯝ ꯊꯛꯅꯤꯡꯕ ꯏꯁꯤꯡ ꯈꯧꯔꯥꯡꯕ ꯀꯩꯗꯧꯕ ꯇꯧꯕꯁꯤꯗ
ꯄꯨꯡꯁꯨ ꯐꯅꯌꯥꯝ ꯊꯤꯡꯖꯗ꯭ꯔꯦꯅ ꯅꯁꯥ ꯁꯣꯛꯂꯛꯑꯅꯤ ꯆꯥꯛ ꯆꯥꯗ꯭ꯔꯗꯤ
ꯍꯍꯣꯏ ꯚꯥꯏ ꯑꯩꯁꯨ ꯆꯥꯊꯣꯛꯅꯉꯥꯏ ꯍꯦꯛ ꯇꯧꯔꯨꯒꯦ ꯊ ꯀꯩ ꯀꯩꯁꯦ ꯊꯣꯛ ꯇꯣꯠꯂꯣꯏꯇ꯭ꯔꯕꯣ
ꯑꯩꯗꯣ ꯉꯥꯏꯍꯥꯛ ꯂꯩꯔꯕꯗꯤ ꯊꯕꯛ ꯑꯃ ꯁꯨꯝ ꯆꯠꯂꯨꯒꯦ ꯇꯧꯕ ꯑꯗꯨꯗ ꯅꯪꯒꯁꯨ ꯉꯥꯏꯍꯥꯛ ꯋꯥꯔꯤ ꯁꯥꯟꯅꯔꯝꯕꯅꯤ
ꯅꯣꯏ ꯍꯤꯡꯒꯣꯜꯗꯒꯤ ꯌꯦꯟꯗꯦꯝꯗꯨ ꯍꯦꯛꯎꯨꯁꯤꯗ
ꯑꯪ ꯍꯦꯛꯎꯁꯦ ꯑꯗꯨꯒ ꯁꯤꯡꯖꯨ ꯁꯨꯔꯛꯑ ꯅꯣꯏꯗ ꯆꯥꯛꯑꯁꯦ
ꯍꯣꯏ ꯌꯥꯏ ꯚꯥꯏ ꯑꯗꯨꯃꯥꯏꯅ ꯇꯧꯔꯁꯦ ꯑꯗꯣ ꯕꯥꯏꯛꯁꯦ ꯊꯕꯛꯁ ꯆꯠꯊꯣꯛꯅꯤ ꯍꯥꯏꯕꯅꯤꯅ ꯕꯥꯏꯛꯁꯦ ꯊꯕꯛ ꯆꯠꯊꯣꯛꯀꯅꯤ ꯍꯥꯏꯕꯅꯤꯅ ꯂꯣꯏꯁꯤꯜꯂꯉꯥꯏ ꯔꯩꯔꯗꯅ
ꯑꯪ ꯑꯪ ꯂꯣꯏꯁꯤꯜꯂꯗꯕꯅꯤ ꯍꯌꯦꯡ ꯍꯦꯛ ꯆꯥꯔꯁꯤ ꯈꯥꯃꯦꯟꯁꯤꯠ ꯑꯃ ꯊꯣꯡꯕ ꯁꯤꯡꯖꯨ ꯑꯃꯨꯛ ꯍꯦꯛ ꯁꯨꯔꯒ
ꯎꯝ
ꯑꯣ ꯍꯣꯏ ꯍꯌꯦꯡ ꯊꯦꯡꯅꯔꯛꯁꯦ ꯑꯗꯨꯗꯤ ꯑꯩꯁꯨ ꯊꯕꯛꯁꯦ ꯊꯣꯛꯑꯣꯏꯒꯦ ꯍꯣꯏ ꯍꯣꯏ